ꯍꯜꯂꯣ
ꯍꯜꯂꯣ ꯇꯥꯔꯕꯣ
ꯇꯥꯔꯦ ꯇꯥꯔꯦ
ꯀꯩꯗꯧꯔꯝꯃꯤꯅꯣ
ꯑꯩꯖꯦ ꯁꯨꯝ ꯍꯤꯞꯄꯝꯕꯅꯤꯅꯦ ꯅꯪꯗꯦ
ꯑꯩꯖꯨ ꯁꯨꯝ ꯍꯤꯞꯄꯝꯕꯅꯤꯗ ꯆꯥꯛꯇꯣꯛꯑꯒ
ꯑꯣ ꯀꯩ ꯑꯩꯖꯤ ꯆꯥꯛꯁꯤ ꯀꯩꯅꯣ ꯇꯧꯔꯦ ꯂꯝꯕꯤꯗ ꯑꯩꯅ ꯇꯨꯏꯁꯟ ꯍꯜꯂꯛꯄꯗꯣ ꯑꯗꯨꯗ ꯃꯣꯏ ꯈꯦꯆ꯭ꯔꯤ ꯌꯣꯜ ꯂꯩꯔꯝꯃꯦꯅ ꯑꯦ ꯁꯤꯗꯤ ꯈꯦꯆꯔꯤ ꯑꯣꯏꯅ ꯃꯌꯣꯝ ꯑꯃ ꯂꯩꯔꯒ ꯆꯥꯔꯦ
ꯑꯁ ꯅꯪ
ꯑ
ꯁꯤꯗ ꯀꯣꯛ ꯍꯩꯖꯤꯜꯂꯛꯀꯦ ꯍꯥꯏꯗꯦ ꯅꯪ ꯆꯥꯛ ꯊꯣꯡꯕꯗ ꯉꯁꯤ ꯉꯥ
ꯑꯩꯗꯣ ꯉꯁꯥꯏꯗꯩ ꯀꯩꯏꯝ ꯆꯥꯗ꯭ꯔꯤꯕ ꯈꯪꯕ ꯇꯨꯝ ꯍꯧꯒꯠꯄꯗꯣ ꯊꯦꯡꯉꯦꯕ ꯕꯣꯜ ꯌꯦꯡꯉꯨꯕꯒꯤ
ꯑꯣ
ꯄꯨꯡ ꯑꯥ ꯇꯥꯔꯦ ꯇꯨꯝ ꯍꯧꯒꯠꯂꯛꯄꯗ ꯑꯅꯤ ꯃꯌꯥ ꯇꯥꯔꯦ ꯑꯗꯩꯗꯤ ꯑꯩꯅ ꯀꯥꯗꯨ ꯃꯣꯠꯃꯟꯈ꯭ꯔꯦꯅ ꯀꯥ ꯈꯔ ꯂꯣꯏꯁꯜꯂꯦꯗꯅ ꯑꯗꯨꯒ ꯂꯣꯏꯔꯛ ꯄꯗꯗꯤ ꯏꯉꯣ ꯏꯔꯨ ꯃꯥꯏꯊꯖꯕ ꯂꯣꯏ ꯀꯥꯟꯗꯗꯤ ꯇꯨꯏꯁꯟ ꯇꯥꯏꯃꯤꯡꯗꯨ ꯇꯥꯔꯕ ꯑꯗꯨꯏ ꯑꯩꯗꯣ ꯆꯠꯂꯦ ꯇꯨꯏꯁꯟꯗꯣ ꯇꯨꯏꯁꯟꯗ ꯆꯥ ꯈꯤꯇꯪ ꯊꯛꯂꯑꯦ ꯑꯗꯨꯒ ꯍꯜꯂꯛꯄꯗꯗꯤ ꯆꯥꯛꯇꯣ ꯈꯪꯂꯥꯝ ꯂꯥꯝꯈꯠꯂꯕ ꯑꯗꯨ ꯂꯝꯕꯤꯗ ꯌꯣꯜꯂꯝꯕꯗꯨꯗ ꯑꯩꯁ ꯁꯤꯗꯤ ꯁꯤ ꯑꯣꯏꯅ ꯂꯩꯈ꯭ꯔꯒꯦꯅ
ꯂꯨꯄꯥ ꯀꯌꯥ ꯄꯤꯒꯦ ꯃꯌꯣꯝ ꯑꯝꯗ
ꯂꯨꯄꯥ ꯌꯥꯡꯈꯩ ꯄꯤꯌꯦ ꯑꯗꯨꯝ ꯌꯥꯝ ꯍꯥꯜꯂꯦ ꯃꯣꯏꯗꯣ ꯍꯥꯎꯁꯨ ꯍꯥꯎꯋꯦ ꯑꯁꯤꯁꯤꯡ ꯗ ꯃꯣꯏ ꯀꯩꯅꯣꯗ ꯌꯣꯜꯂꯝꯃꯦꯅ ꯂꯩꯔꯛꯄꯅꯤꯗ ꯅꯠꯇ꯭ꯔꯗꯤ ꯑꯩꯖꯨ ꯀꯩꯅꯣ ꯇꯧꯔꯝꯕ ꯌꯥꯕꯅꯤ
ꯈꯦꯆꯤ ꯍꯥꯏꯔꯒ ꯀꯩꯅꯣꯝ ꯅꯤꯡꯖꯤꯡꯉꯦꯑꯦꯅꯦ ꯃꯃꯥꯡ ꯆꯍꯤꯒꯤꯗꯔ ꯃꯃꯥꯡꯒꯤ ꯃꯃꯥꯡꯗꯔ ꯅꯣꯏ ꯁꯥꯏꯅ ꯈꯦ ꯇꯧꯔꯒ ꯌꯦꯟ ꯊꯣꯡꯉ ꯄꯤꯔꯛꯄꯗꯣ
ꯍꯣ ꯍꯣꯏ
ꯑꯗꯨ ꯍꯥꯎꯕꯅꯤꯗ
ꯍꯥꯎꯕꯅꯦ ꯑꯗꯣ ꯑꯩꯖꯨ ꯍꯟꯗꯛꯇꯣ ꯍꯥꯏꯒꯤꯕꯅꯦ ꯃꯣꯏꯗꯣ ꯀꯥꯏꯗꯅꯣꯝ ꯆꯠꯅꯦꯌꯦ ꯃꯃꯥꯟꯅꯕꯤꯒꯩꯒ
ꯌꯥꯔꯣꯏꯌꯣ ꯈꯦꯆꯤ ꯊꯣꯡꯕ ꯂꯣꯏꯔꯝꯃꯒ ꯆꯠꯂꯣ ꯍꯥꯏꯌꯨ
ꯍꯥ ꯍꯥ ꯍꯥꯏꯐꯦꯠ ꯍꯥꯏꯔ ꯌꯦꯡꯒꯦ ꯍꯥꯏꯗꯤ ꯃꯥ ꯃꯊꯟꯗꯅ ꯇꯧꯗꯕꯅꯦꯕ ꯃꯃꯥꯡꯗꯁꯨ
ꯑꯣ
ꯑꯩꯈꯣꯏ ꯁꯥꯏꯒꯤ ꯃꯃꯥꯟꯅꯕꯤ ꯑꯃ ꯂꯩꯌꯦꯕꯀꯣ
ꯑꯣ
ꯑꯗꯨ ꯃꯣꯏ ꯂꯥꯛꯑꯒ ꯇꯧꯕꯅꯦ ꯑꯗꯨ ꯃꯕꯥꯅꯤꯗꯣ ꯉꯁꯥꯏ ꯀꯣꯜ ꯋꯥꯔꯤ ꯁꯥꯟꯅꯒꯤꯕ꯭ꯔꯥ ꯈꯪꯗꯦ ꯀꯣꯜ ꯇꯧꯔꯝꯃꯦꯒꯗꯤ ꯍꯥꯏ ꯒꯤꯝꯅꯦ ꯑꯗꯨ ꯃꯕꯥꯅꯤꯗꯨ ꯄꯥꯎ ꯐꯥꯎꯅꯔꯗꯤ ꯃꯕꯥꯅꯤꯅ ꯇꯧꯔꯛꯀꯗꯕ
ꯎꯝ
ꯑꯗꯨ ꯅꯠꯇꯕꯅꯤꯅ ꯀꯩꯅꯣ ꯇꯧꯗꯦ ꯃꯊꯟꯗꯪ ꯇꯧꯔꯗꯤ ꯀꯩꯁꯨ ꯇꯧꯗꯕꯅꯦꯕ
ꯃꯄꯨꯔꯣꯏꯕꯕꯨ ꯄꯦꯜꯍꯜꯂꯨ ꯍꯥꯏꯌꯨꯀꯣ ꯍꯡꯉꯥꯏ ꯁꯔꯀꯥꯔꯗ ꯃꯇꯣꯟ ꯂꯣꯟꯅ ꯅꯨꯡꯉꯥꯏꯅ ꯂꯩꯅꯕ
ꯑꯥ ꯍꯥꯏꯒꯦ ꯑꯗꯨꯕꯨꯗꯤ ꯑꯗꯣ ꯃꯣꯏꯁꯨ ꯍꯟꯗꯛ ꯌꯨꯝꯗ ꯀꯩꯗ ꯑꯅꯥ ꯑꯌꯦꯛ ꯌꯥꯎꯕꯒꯤꯀꯣ ꯑꯩꯅꯁꯨ ꯌꯥꯝ ꯀꯟꯅ ꯍꯥꯏꯅꯤꯡꯗ꯭ꯔꯕ ꯅꯠꯇꯦ
ꯃꯣꯏ ꯃꯃꯥꯗꯣ ꯅꯥꯔꯤꯅ ꯍꯥꯏꯕ ꯄꯥꯎ ꯇꯥꯏꯅꯦ ꯅꯪ
ꯍꯤꯗꯥꯛ ꯀꯥꯞꯄꯤ ꯊꯥ ꯊꯥꯒꯤ ꯍꯤꯗꯥꯛ ꯀꯩꯅꯣ ꯃꯃꯦꯟꯗ ꯂꯤꯁꯤꯡ ꯃꯔꯤ ꯃꯔꯤ ꯄꯤꯕ꯭ꯔꯥ ꯀꯩꯅꯣꯝꯃ ꯀꯥ ꯄꯤꯕ ꯁꯔꯨ ꯁꯣꯟꯖꯜꯂꯛꯄꯒꯤꯀꯣ
ꯑꯣ ꯑꯣ
ꯈ꯭ꯋꯥꯡꯗꯨ ꯌꯥꯗ꯭ꯔꯕ ꯍꯥꯏꯇꯥꯔꯦ ꯊꯕꯛ ꯑꯗꯨꯝ ꯀꯥ ꯍꯦꯟꯅ ꯁꯨꯕꯩ ꯑꯣꯏꯔꯝꯗꯣꯏ ꯃꯥꯜꯂꯦꯕ ꯍꯣꯇꯦꯜ ꯀꯩꯀꯥ ꯇꯧꯕꯗꯣ
ꯑꯣꯏꯔꯝꯒꯅꯤ ꯑꯣꯏꯔꯃ
ꯑꯥ
ꯑꯍꯜ ꯑꯣꯏꯁꯜꯂꯛꯄꯒ ꯊꯕꯛ ꯁꯨꯊꯜꯂꯛꯄꯒꯀꯣ
ꯃꯥꯅꯦ ꯍꯥꯏꯗꯤ ꯃꯣꯏ ꯍꯣꯇꯦꯜꯗꯣ ꯌꯥꯝ ꯋꯥꯏꯑꯦꯕ
ꯅꯪꯗꯨ ꯋꯥ ꯈꯪꯃꯟꯗ꯭ꯔꯦ ꯀ ꯃꯆꯥꯅꯨꯄꯤ ꯍꯥꯟꯅꯗꯨ ꯂꯧꯔꯒ ꯍꯣꯇꯦꯜꯒꯤꯗꯣ ꯍꯦꯟꯅ ꯆꯥꯎꯊꯣꯛ ꯈꯣꯇꯣꯛꯅꯕ ꯑꯅꯧꯕ ꯃꯣꯗꯦꯜ ꯑꯝꯗ ꯍꯥꯡꯕꯅꯤ ꯈꯪꯗꯦ ꯇꯧꯔ ꯂꯣꯏꯔꯦ
ꯑꯁ ꯈꯔ ꯂꯩꯣꯏꯔ ꯇꯧꯔꯗꯕꯅꯤ ꯀꯩꯗꯧꯔꯒꯦ ꯍꯣꯇꯦꯜꯃꯛ ꯍꯥꯡꯗ꯭ꯔꯒꯁꯨ
ꯆꯍꯤꯗꯣ ꯍꯦꯟꯒ꯭ꯔꯅꯤꯌꯦ ꯆꯍꯤꯗꯣ ꯍꯦꯟꯒ꯭ꯔꯅꯤꯌꯦ ꯂꯧꯁꯜꯂꯣꯁꯦ
ꯎꯝ
ꯑꯩꯈꯣꯏꯁꯦ ꯑꯩꯈꯣꯏꯁꯦ ꯆꯞ ꯃꯥꯟꯅꯔꯒ ꯅꯣꯡꯃꯗ ꯅꯨꯄꯤ ꯆꯦꯟꯁꯤꯔꯣ
ꯌꯥꯕꯖꯥꯠꯅꯦ ꯑꯗꯨ ꯑꯗꯨ ꯂꯩꯐꯝ ꯆꯥꯐꯝ ꯂꯩꯇꯕꯁꯦ ꯁꯤ ꯁꯤꯒꯤ ꯃꯊꯥ ꯁꯥꯕꯋꯥꯅꯤ
ꯑꯁ ꯑꯗꯨꯗꯤ ꯅꯨꯄꯤ ꯃꯌꯗ ꯃꯄꯥꯝꯗ ꯈꯔ ꯂꯩꯔ ꯌꯥꯔꯦ ꯃꯇꯝ ꯈꯔ
ꯄꯩꯁꯥ ꯈꯔ ꯊꯣꯛꯈꯤꯒꯦ ꯑꯗꯨꯒ ꯇꯧꯔꯁꯤ ꯅꯠꯇ꯭ꯔꯗꯤ ꯃꯊ ꯁꯥꯗꯅ
ꯑꯝ ꯑꯩꯄꯤꯣꯏ ꯏꯄꯥꯟꯗ ꯑꯦ ꯑꯩ ꯈꯨꯗꯣꯡ ꯆꯥꯗ꯭ꯔꯤ ꯈꯣꯠꯇ꯭ꯔꯤꯀꯣ ꯁꯣꯝꯗ ꯏꯁꯨ ꯈꯔ ꯊꯣꯛꯇꯨꯅ ꯂꯩꯔꯤ ꯑꯗꯨꯅ ꯅꯪꯒꯤꯗ ꯂꯩꯔꯒ ꯈꯣꯠꯂꯒ ꯅꯨꯄꯤꯅ ꯅꯪ ꯁꯥꯟꯅꯁꯨ ꯍꯥꯏꯔꯨꯁꯤꯅꯦ ꯑꯩꯈꯣꯏꯗ ꯊꯝꯃꯅꯤꯅ
ꯎꯝ ꯍꯥꯏꯕꯅꯦ ꯃꯣꯏ ꯃꯃꯥꯅꯁꯨ ꯂꯩꯌꯣ ꯈꯣꯠꯂꯣ ꯀꯥꯏꯅ ꯑꯗꯨꯝ ꯐꯥꯒꯤ ꯑꯣꯏ ꯀꯩ ꯑꯣꯏꯕꯕꯨꯗꯤ ꯍꯥꯏꯕꯅꯤ
ꯌꯥꯕꯅꯤꯅꯦ ꯃꯣꯏ ꯃꯥꯁꯦ
ꯃꯅꯦꯝꯀ ꯌꯥꯝ ꯆꯥꯅ ꯗꯤꯖꯥꯠꯅꯤꯅꯦ
ꯑꯩꯉꯣꯟꯗ ꯁꯞꯄꯣꯔꯠꯄꯨꯗꯤ ꯇꯧꯕꯅꯤꯅ ꯍꯥꯏꯗꯤ ꯑꯗꯨꯝ ꯀꯩꯁꯨ ꯑꯩꯅꯒ ꯉꯥꯎꯁꯟꯅꯔꯨꯔꯒꯒ ꯁꯥꯎꯅꯕꯁꯦ ꯍꯥꯏꯗꯤ ꯑꯃ ꯑꯃ ꯇꯧꯔꯨꯔꯦ ꯀꯥꯏꯅ ꯍꯥꯏꯕꯁꯦ ꯃꯃꯥꯅ ꯀꯩꯅꯣ ꯇꯧꯗꯣꯏꯅꯦꯕ ꯑꯦ ꯅꯣꯡꯅꯦ ꯀꯩꯅꯣ ꯇꯧꯖꯕꯕꯨ ꯅꯧꯈꯥꯗꯣ ꯀꯩꯅꯣ ꯇꯧꯖꯕꯕꯨ ꯈꯣꯠꯄꯕꯨ ꯀꯥꯏꯅ ꯇꯧꯗꯅ ꯃꯃꯥꯟꯅ ꯑꯣꯏ ꯑꯣꯏꯅ ꯀꯩ ꯁ ꯄꯣꯇꯣꯛꯁꯂꯛꯄꯥꯏ ꯇꯦ
ꯄ ꯋꯥꯔꯤ ꯁꯥꯟꯕꯗ ꯍꯥꯏꯔꯛꯔꯣ ꯍꯥꯏꯁꯦ
ꯑꯗꯨꯝ ꯅꯠꯇꯦꯗ ꯑꯗꯨ ꯃꯣꯏ ꯋꯥꯔꯤ ꯇꯧꯅꯕꯗ ꯍꯥꯏꯗꯤ ꯃꯃꯥꯗ ꯀꯩꯗ ꯇꯝꯕꯗꯣ ꯍꯥꯏꯗꯤ ꯁꯨꯝ ꯅꯣꯡꯐꯥꯗ ꯋꯥꯔꯤ ꯁꯥꯟꯅꯗꯕ ꯁꯥꯎꯅꯩ ꯀꯥꯏꯅ ꯄꯥꯎ ꯐꯥꯎꯍꯟꯗꯕꯗꯨ ꯃꯔꯛ ꯃꯔꯛꯇ ꯌꯥꯎꯋꯤꯗꯅ ꯅꯣꯡ ꯅꯤꯅꯤꯒ ꯄꯥꯎ ꯐꯥꯎꯅꯗꯕ ꯍꯥꯏꯗꯤ ꯑꯩꯅ ꯉꯥꯎꯁꯟꯅꯔꯨꯕꯒꯤ
ꯎꯝ
ꯑ ꯀꯁꯦ ꯑꯗꯨꯝ ꯀꯩ ꯍꯥꯏꯒꯦꯗ ꯑꯗꯨꯝ ꯀ ꯑꯗꯨꯃꯥꯏꯅ ꯇꯧꯅꯅꯣ ꯈꯣꯠꯅꯣ ꯃꯤ ꯅꯣꯡ ꯐꯥꯗꯣꯛ ꯀꯩꯅꯣ ꯇꯧꯖꯕꯗꯨꯕꯨ ꯑꯗꯨꯝ ꯃꯥꯏ ꯀꯩꯅꯣ ꯇꯧꯖꯩ ꯑꯥ ꯄꯅꯤ ꯈꯣꯠꯄꯅꯤ ꯀꯥꯏꯅ ꯇꯧꯗꯅꯀꯣ
ꯑꯗꯩ ꯀꯩꯅꯣ ꯅꯪ ꯁꯨꯝ ꯍꯥꯏꯕ ꯏ ꯂꯩꯒꯗ꯭ꯔꯥ ꯀꯥꯏꯅ ꯍꯥꯏꯕꯗꯣ
ꯑꯗ ꯍꯃꯅ ꯑꯗꯨ ꯌꯥꯝ ꯀꯟꯅ ꯀꯩꯅꯣ ꯇꯧꯗꯕꯗꯤ ꯇꯧꯗꯦꯕ ꯍꯥꯏꯗꯤ ꯑꯗꯨꯝ ꯌꯥꯕꯩ ꯃꯑꯣꯡꯗꯗꯤ ꯑꯗꯨꯝ ꯌꯥꯏ ꯍꯥꯏꯇꯥꯔꯦ ꯑꯗꯩꯗꯤ ꯇꯥꯟꯒ ꯆꯥꯕ ꯆꯠꯂꯤꯅꯤꯀꯣꯗꯤ ꯍꯥꯏꯗꯤ ꯄꯣꯠ ꯆꯩꯩ ꯊꯤꯟ ꯆꯠꯄꯗ ꯃꯣꯃꯣ ꯃꯣꯏ ꯍꯣꯇꯦꯜꯗꯨꯗ ꯐꯝꯖꯤꯜꯂꯒ ꯑꯗ ꯅꯧꯃꯖꯤ ꯀꯥꯏ ꯑꯗꯨ ꯑꯥ ꯑꯩꯒꯤ ꯁꯥꯏꯀꯜꯗꯨꯗ ꯆꯠꯂꯦ
ꯑꯣꯝ
ꯑꯗꯨꯒ ꯃꯣꯏ ꯐꯛꯇꯤ ꯃꯥꯅ ꯈꯥꯝꯖꯜꯂꯦ ꯑꯗꯨꯗꯩꯗꯤ ꯃꯣꯏ ꯀꯀꯥꯏꯒꯤ ꯀꯩꯒꯤ ꯃꯤ ꯃꯌꯥꯝꯕꯨꯗꯤ ꯂꯥꯛꯄ
ꯎꯝ
ꯑꯗꯨꯗ ꯀꯃꯥꯏꯅ ꯇꯧꯒꯦꯗ ꯑꯩꯁꯦ ꯆꯥꯔꯦ ꯉꯥꯏꯔꯦ ꯍꯥꯏꯗꯤ ꯃꯤ ꯑꯃꯅꯤ ꯆꯠꯈꯤꯕ ꯉꯥꯏꯔꯒꯀꯣ ꯍꯥꯏꯗꯤ ꯄꯩꯁꯥꯗꯨꯁꯨ ꯑꯃꯨꯛ ꯄꯤꯕꯗꯨ ꯄꯤꯔꯝꯒꯅꯨ ꯈꯣꯠꯂꯝꯒꯅꯣꯅ ꯑꯗꯨꯝ ꯇꯧꯕꯅꯦꯕ
ꯎꯝ
ꯑꯗꯨꯅ ꯑꯩꯈꯣꯏ ꯁ꯭ꯋꯥꯏꯅꯁꯨ ꯄꯩꯁꯥꯗꯨ ꯄꯤꯅ ꯈꯣꯠꯅ ꯇꯧꯕꯗꯩꯗꯤ ꯃꯥꯕꯨꯗꯤ ꯆꯪꯈ꯭ꯔꯅꯤ ꯑꯩꯈꯣꯏ ꯁ꯭ꯋꯥꯏꯕꯨꯗꯤ
ꯑꯣ
ꯑꯗꯨꯒ ꯃꯤ ꯌꯦꯡꯉꯒ ꯄꯩꯁꯥꯗꯨ ꯀꯩꯅꯣ ꯇꯧꯗꯅꯕ ꯄꯤꯗꯅꯕ ꯍꯣꯠꯅꯗ ꯑꯩ ꯅꯍꯥꯟꯨꯛ ꯀꯌꯥ ꯃꯊꯥ ꯁꯥꯏ ꯈꯪꯕ꯭ꯔꯥ ꯍꯥꯏꯗꯤ ꯃꯤꯗꯨꯁꯨ ꯁꯨꯝ ꯂꯥꯛꯁꯜꯂꯕꯁꯨꯨꯝ ꯁꯨꯝ ꯂꯥꯛꯁꯜꯂꯕ ꯋꯥꯔꯤ ꯇꯧ ꯂꯩꯣꯏꯔꯕ ꯑꯗꯩꯗꯤ ꯀꯣꯟꯅ ꯈꯔꯒ ꯌꯣꯝꯕꯤꯔꯛꯑꯦ
ꯑꯣ
ꯑꯗꯨꯒ ꯅꯦ ꯄꯩꯁꯥꯗꯨ ꯌꯥꯔꯅꯤꯀꯣ ꯍꯥꯏꯔꯝꯃꯒꯗꯨ ꯇꯨꯃꯤꯟꯅ ꯊꯣꯔꯛꯦ ꯅꯠꯇ꯭ꯔꯗꯤ ꯆꯤꯡꯅꯔꯗꯧꯕ ꯑꯃ ꯃꯥꯏ ꯂꯩꯀꯥꯏ ꯀꯩꯒꯤ ꯈꯔ ꯌꯦꯡꯁꯤꯟꯒꯟꯕ ꯈꯔ ꯂꯩꯕꯅꯦꯕ
ꯎꯝ ꯅꯪ ꯅꯨꯄꯥꯗ ꯌꯥꯝ ꯁꯤꯡꯉꯤ ꯁꯤꯡꯉ ꯈꯣꯠꯂꯤ ꯍꯥꯏꯔꯛꯇ꯭ꯔꯥ
ꯑꯗꯨꯃꯛꯇꯤ ꯀꯩꯅꯣ ꯍꯥꯏꯕꯨꯗꯤ ꯍꯥꯏꯗꯕꯅꯤꯗꯤ ꯑꯗꯨꯗꯩ ꯑꯗꯨꯝ ꯍꯥꯏꯗꯤ ꯂꯥꯏꯔꯤꯛ ꯂꯥꯏꯁꯨꯗꯣ ꯑꯗꯨꯝ ꯇꯝꯗꯅ ꯈꯣꯠꯇꯅ ꯇꯧ ꯂꯩꯕꯒꯤꯀꯣ ꯂꯥꯏꯔꯤꯛ ꯍꯩꯕꯒꯗꯤ ꯃꯥꯟꯖꯕ ꯍꯥꯏꯇꯥꯔꯦ ꯑꯗꯨꯗ ꯑꯗꯨꯝ ꯅꯨꯡꯁꯤꯕꯤꯕꯗꯨ
ꯐꯩꯅꯦ ꯅꯣꯏꯗꯤ ꯅꯨꯡꯁꯤꯕꯤꯈ꯭ꯔꯕꯅꯤ ꯑꯗꯨꯒꯤ ꯅꯨꯄꯤ ꯃꯃꯥꯅ
ꯑ
ꯑꯩꯈꯣꯏꯗꯤ ꯅꯨꯡꯁꯤꯔꯤꯗ ꯅꯨꯡꯁꯤ ꯁꯤꯗꯨꯗ ꯑꯩ ꯑꯩꯈꯣꯏ ꯁ꯭ꯋꯥꯥꯏꯒ ꯃꯥꯒꯤ ꯕꯥꯗꯤꯗꯅꯦ
ꯎ
ꯃꯥꯏ ꯕꯥꯔꯗꯦꯗ ꯆꯠꯂꯦ ꯒꯤꯞ ꯄꯨꯔꯒ ꯃꯃꯥꯟꯅꯕꯤ ꯑꯗꯨ ꯃꯤ ꯂꯥꯛꯑꯦ
ꯎꯥ
ꯑꯍꯥꯟꯕ ꯆꯥꯛ ꯆꯥꯕ ꯑꯣꯏꯗꯣꯏꯅꯦ ꯃꯣꯏꯔꯣꯝꯇ
ꯑ ꯑ
ꯒꯤ ꯊꯤꯆꯟꯗ ꯆꯥꯛ ꯆꯥꯗ ꯌꯥꯗ ꯆꯥꯔꯦ ꯃꯅꯥꯎ ꯃꯄꯥꯅꯕꯨꯗꯤ ꯂꯩꯔꯝꯃꯦꯕꯀꯣ
ꯑꯥ ꯑꯥ
ꯃꯅꯥꯎ ꯃꯄꯥ ꯑꯃꯗꯨ ꯑꯩꯒ ꯍꯦ ꯍꯣꯁꯄꯤꯇꯥꯜꯗ ꯊꯦꯡꯅꯕꯗꯨ ꯑꯗꯨꯝ ꯀꯧꯅꯈ꯭ꯔꯕꯅꯦꯕ
ꯑ
ꯑꯗꯨ ꯐꯝꯃꯤꯟꯅꯔꯒ ꯆꯥꯔꯦ
ꯑꯥ
ꯆꯥꯛꯠ ꯆꯠ ꯑꯗꯨ ꯑꯩꯗꯤ ꯆꯥꯛ ꯂꯥꯃꯟꯕꯗꯁꯨ ꯂꯣꯏꯔꯕꯀꯣ ꯁꯣꯝꯗ ꯃꯃꯥꯟꯅꯕꯤ ꯑꯗꯨꯅ ꯂꯥꯛꯇꯕ ꯂꯥꯛꯇꯕ ꯂꯥꯛꯇꯕꯥꯛꯇꯕ ꯁꯨꯡꯅꯥ ꯂꯇꯕ ꯄꯨꯡ ꯑꯃ ꯇꯥꯔꯗꯩ ꯂꯥꯛꯑꯦ
ꯑꯥ
ꯑ ꯑꯩꯁꯦ ꯆꯥꯔꯦ ꯑꯅꯣꯇ ꯑꯩꯁꯦ ꯂꯣꯛꯁꯦ ꯐꯖꯅ ꯇꯧꯈꯠꯂꯦꯅꯦ ꯅꯥꯇꯣꯟ ꯃꯍꯤ ꯆꯦꯜꯂꯒ ꯃꯍꯤ ꯆꯦꯜꯂ ꯆꯦꯗ ꯃꯁꯤ ꯐꯖꯅ ꯂꯧꯈꯠꯂꯒꯦꯅ ꯃꯣꯏ ꯃꯥꯅ ꯌꯦꯟꯊꯣꯛꯑꯝꯃꯦꯕ ꯍꯥꯎꯋꯦꯕ
ꯎꯝ
ꯁꯅꯥꯀꯁꯦ ꯆꯥꯁꯤꯜꯂꯒ ꯏꯔꯣꯡꯒꯁꯦ ꯆꯥꯥꯁꯜꯂꯒ ꯆꯥꯕꯗ ꯑꯩ ꯆꯠꯄ ꯀꯥꯟꯗꯅꯦ ꯃꯃꯥꯅ ꯃꯌꯨꯝꯗ ꯍꯥꯏꯒ ꯏꯁ
ꯑꯥ
ꯅꯪ ꯅꯨꯄꯥꯗꯣ ꯐꯖꯅꯗꯤ ꯆꯥꯏꯍꯦ ꯍꯥꯏꯌꯦ ꯍꯦꯛ
ꯅꯨꯡꯁꯤꯗꯅ ꯍꯥꯏꯔꯤ ꯑꯣꯏꯔꯝꯒꯅꯤ ꯀꯩꯅꯣ
ꯑ ꯄꯩꯁꯥꯅ ꯆꯥꯕꯅꯦ ꯃꯕꯨꯛ ꯌꯥꯝ ꯆꯥꯎꯕꯅꯦ ꯍꯥꯏ
ꯑ ꯑꯗꯨꯝ ꯀꯩꯅꯣ ꯇꯧꯕꯁꯦ ꯅꯨꯡꯁꯤꯕꯅꯤꯗ ꯍꯥꯏꯗꯤ ꯁꯨꯝ ꯀꯣꯏꯗꯅꯒ ꯆꯥꯕ ꯈꯣꯠꯄ ꯇꯧꯕꯁꯦ ꯁꯤꯅ ꯍꯦꯟꯅ ꯃꯣꯏꯅꯁꯨ ꯅꯨꯡꯁꯤꯕꯅꯦꯕ
ꯑꯁ ꯑꯩꯗꯤ ꯃꯣꯏ ꯃꯃꯥ ꯃꯌꯥꯝ ꯊꯦꯡꯅꯔꯦꯗ ꯊꯥꯕꯜ ꯆꯣꯡꯕ ꯆꯠꯂꯦ
ꯑꯥ
ꯑꯗꯨꯗ ꯃꯣꯏꯗ ꯆꯪꯉꯒꯦ ꯊꯤꯜꯂꯨ ꯂꯥꯛꯑꯣꯅ ꯃꯃꯥꯗꯨ ꯑꯗꯨ ꯆꯠꯃꯤꯟꯅꯔꯒ ꯋꯥꯔꯤ ꯋꯥꯔꯤ ꯋꯥꯇꯥꯏꯒ ꯁꯥꯟꯅꯩꯌꯦꯕ ꯃꯃꯥꯒꯗꯤ ꯑꯗꯨꯝ
ꯑꯥ
ꯑꯗꯨꯒ ꯑꯃꯨꯛ ꯀꯩꯅꯣ ꯇꯧꯔꯦ ꯍꯤꯡꯒꯣꯜ ꯆꯠꯂꯦ ꯃꯃꯥꯅ ꯑꯃꯨꯛ ꯏ ꯅꯥꯄꯤ ꯑꯗꯨꯝ ꯍꯥꯞꯄꯛꯇꯣꯏꯅꯤ ꯑꯗꯨꯝ ꯎꯅꯔꯦꯕ ꯑꯗꯒꯤꯗꯤ ꯑꯃꯨꯛ ꯀꯩꯅꯣꯁꯨ ꯅꯣꯡꯃ ꯀꯗꯥꯏꯅꯣ ꯑꯣ ꯍꯣꯁꯄꯤꯇꯥꯜꯗ ꯃꯣꯏ ꯃꯕꯣꯛꯀꯤ ꯃꯃꯥ
ꯑꯥ ꯑ
ꯃꯃꯥ ꯍꯧꯖꯤꯛꯀꯤ ꯃꯃꯥꯁꯤꯒꯤ ꯃꯆꯤꯟ ꯃꯅꯥꯎ ꯑꯃ ꯑꯋꯥꯏ ꯀ꯭ꯋꯥꯁꯤꯐꯥꯏꯗꯒ ꯄꯥꯟꯕ ꯂꯩꯌꯦꯕꯀꯣ
ꯑꯥ
ꯑ ꯏ ꯄꯤꯅꯕ ꯑꯩꯈꯣꯏ ꯉꯝ ꯆꯠꯂꯨꯕꯗꯣ ꯇꯣꯝꯄꯣꯛꯅꯔꯪ ꯆꯠꯄꯗꯣ ꯑꯗꯨ ꯏ ꯄꯤꯕꯗꯣ ꯑꯗꯨꯒ ꯏ ꯄꯕꯣ ꯈꯣꯠꯇꯅ ꯇꯧꯕꯅꯤꯅꯀꯣ ꯑꯗꯨꯝ ꯂꯨꯅ ꯇꯧꯋꯦ ꯍꯥꯏꯇꯥꯔꯦ
ꯑꯗꯨ ꯃꯗꯨꯅꯤ ꯍꯥꯏꯗꯤ ꯑꯗꯨꯝ ꯊꯕꯛ ꯀꯩꯀꯥ ꯀꯩꯅꯣꯒ ꯇꯧꯕꯤꯕꯖꯤ ꯑꯗꯨꯝ ꯅꯨꯡꯁꯤꯕꯅꯦꯕ ꯃꯤꯅ ꯍꯥꯏꯗꯤ ꯑꯗꯨꯝ ꯑꯩꯈꯣꯏꯁꯦ ꯌꯥꯝ ꯀꯟꯅ ꯀꯩꯅꯣ ꯇꯧꯁꯨ ꯅꯠꯇꯦꯗꯅ ꯇꯛꯁꯟꯅꯗꯅ ꯂꯥꯏꯔꯤꯛ ꯇꯧꯗꯗꯅ ꯂꯩꯕꯁꯨ ꯅꯠꯇꯕꯅꯤꯅ ꯑꯗꯨꯝ ꯍꯥꯟꯅ ꯑꯗꯨꯝ ꯈꯜꯂꯝꯒꯅꯤꯇꯥꯔꯦ
ꯑꯟꯇ ꯐꯅꯕꯗꯤ ꯈꯜꯂꯤꯗ ꯑꯗꯨꯗ ꯂꯝ ꯂꯥꯞꯄꯁꯤꯗꯅꯤ ꯃꯃꯥꯅ ꯑꯃꯨꯛ ꯃꯊꯥ ꯁꯥꯔꯤꯁꯦ ꯃꯆꯥ ꯅꯨꯨꯄꯤꯁꯦ ꯃꯊꯟꯇ ꯄꯣꯛꯄꯅꯤꯅꯀꯣ ꯍꯌꯦꯡꯉꯥꯏ ꯑ ꯕꯤꯁꯨꯄꯨꯗꯩꯅ ꯋꯥꯡꯖꯤꯡ ꯇꯥꯅ ꯆꯠꯄꯗꯨꯗꯤ
ꯎꯝ
ꯀꯩꯁꯨ ꯅꯨꯡꯇꯤꯒꯤꯗꯤ ꯆꯠꯄꯗꯤ ꯌꯥꯔꯔꯣꯏꯗ꯭ꯔꯥ ꯃꯔꯨꯞ ꯃꯔꯨꯗ ꯆꯠꯀꯦꯗ꯭ꯔꯣ
ꯎꯝ
ꯑꯗꯨ ꯇꯣꯏꯅ ꯂꯥꯛꯄ ꯍꯥꯏꯕ ꯑꯃ ꯂꯩꯗꯅ ꯑꯗꯨ ꯉꯝꯗ꯭ꯔꯕꯅꯤꯅ ꯀꯣ
ꯍꯣꯏ ꯅꯪꯁꯨ ꯑꯗꯣꯝꯗ ꯑꯗꯨꯝ ꯂꯩꯁꯜꯂꯨ ꯀꯩꯅꯣ
ꯑꯁ ꯑꯗꯣ ꯃꯌꯥꯝꯕ ꯑꯅꯤ ꯂꯩꯅꯦ ꯃꯌꯥꯝꯕ ꯑꯃꯗꯣ ꯗꯣꯛꯇꯔ ꯇꯝꯕꯤ ꯍꯧꯖꯤꯛꯄꯨꯗꯤ ꯏꯟꯇꯔꯟ ꯄꯨꯔꯤꯕꯅꯦꯕꯀꯣ
ꯎꯝ
ꯃꯣꯏ ꯑꯗꯨꯒꯤ ꯃꯣꯏ ꯑꯗꯨꯏ ꯅꯛꯅꯕ ꯖꯒꯥꯗꯒꯤ
ꯑꯣ
ꯗꯣꯛꯇꯔ ꯍꯧꯖꯤꯛꯀꯤ ꯃꯌꯥꯝꯕ ꯀꯣꯏ ꯅꯨꯄꯤꯗꯤ ꯃꯃꯥ ꯂꯩꯈꯤꯗ꯭ꯔꯦ ꯃꯄꯥꯅ ꯑꯍꯜ ꯑꯣꯏꯔꯕꯅꯦꯕꯀꯣ ꯑꯗꯣ ꯃꯌꯥꯝꯕꯅ ꯊꯕꯛ ꯑꯃ ꯇꯧꯗ꯭ꯔꯤꯐꯥꯎꯛꯇꯦ ꯂꯨꯍꯣꯡꯕ ꯉꯝꯃꯣꯏ ꯈꯣꯏ ꯑꯗꯨꯝ ꯂꯩꯔꯤꯕ ꯍꯧꯖꯤꯛꯁꯦ ꯅꯨꯄꯤꯗꯨꯅꯗꯤ ꯌꯥꯝ ꯅꯨꯡꯁꯤꯖꯕ
ꯑꯥ
ꯑꯩꯅ ꯅꯣꯏ ꯗꯥꯗꯣ ꯄꯪꯉꯦ ꯀꯣꯛ ꯆꯪꯁꯤꯜꯂꯒꯦ ꯍꯥꯏꯗꯦ ꯈꯣꯠꯇꯦ ꯌꯥꯗꯦ ꯃꯆꯥꯅꯨꯄꯤꯁꯨ ꯃꯊꯟꯇ ꯄꯣꯛꯏꯕꯅ ꯂꯝ ꯁꯔꯨ ꯍꯥꯏꯗꯤ ꯑꯗꯨꯝ ꯑꯣꯏꯔꯛꯇꯧ ꯂꯩꯔꯦ
ꯎꯝ
ꯆꯦꯟꯁꯤꯜꯍꯧꯕ ꯈꯨꯠꯅ ꯄꯥꯏꯍꯧꯕꯁꯤꯅ ꯐꯕꯅꯤ ꯈꯣꯠꯄꯅꯤꯅ ꯍꯥꯏꯔꯦ ꯑꯦ ꯅꯣꯏ ꯕꯥꯗꯨꯁꯨ ꯅꯣꯏ ꯗꯥꯒ ꯆꯪꯅ ꯅꯣꯏꯗꯥꯁꯨ ꯂꯥꯏꯔꯤꯛ ꯇꯞꯅ ꯇꯞꯅ ꯑꯗꯨꯝ ꯁꯦꯝꯃꯤꯟꯅ ꯌꯥꯏ ꯇꯧꯃꯤꯟꯅ ꯌꯥꯏ ꯀꯅꯥꯅ ꯑꯅꯨꯕꯗꯨꯕꯨ ꯀꯅꯥꯅ ꯁꯦꯕꯥ ꯇꯧꯕꯤꯗꯣꯏꯅꯣ ꯈꯣꯠꯇꯣꯏꯅꯣ ꯑꯇꯣꯞꯄ ꯃꯤ ꯑꯟꯇꯗ ꯇꯧꯕꯤꯗꯧ ꯂꯩꯇ꯭ꯔꯕꯗꯨꯕ ꯈꯣꯠꯇꯕꯗꯨꯕꯨꯅ ꯍꯥꯏꯔꯦ
ꯎꯝ
ꯑꯗꯨꯒꯝꯗꯤ ꯂꯧꯅ ꯂꯩꯅꯒ꯭ꯔꯗꯤ ꯆꯠꯈꯤꯗꯧ ꯃꯥꯜꯂꯤ ꯃꯌꯥꯝꯕ ꯑꯍꯟꯗꯨꯗꯤ ꯅꯨꯄꯤ ꯀꯩꯅꯣ ꯇꯧ ꯌꯥꯗ꯭ꯔꯦ ꯀꯣꯏ ꯌꯥꯗ꯭ꯔꯦ ꯅꯨꯄꯤꯁꯨ ꯀꯣꯏꯗꯦ ꯑꯗꯨꯝ ꯍꯤꯡꯈꯣꯜꯒꯤ ꯃꯇꯦꯡ ꯄꯥꯡꯉꯛꯄꯗꯅ ꯑꯗꯨꯝ ꯇꯧ ꯂꯩꯔꯤꯕꯀꯣ ꯂꯥꯏꯔꯤꯛ
ꯑꯥ
ꯂꯥꯏꯔꯤꯛꯁꯦ ꯒ꯭ꯔꯦꯖꯨꯌꯦꯁꯟꯕꯨꯥꯎ ꯇꯃꯝꯕ꯭ꯔ ꯈꯪꯗꯦꯅꯦ ꯒ꯭ꯔꯦꯖꯨꯑꯁꯟꯗꯨ ꯂꯣꯏꯁꯟꯗꯦ ꯍꯥꯏꯕꯅꯤꯗ ꯑꯗꯨꯝ ꯈꯔ ꯃꯌꯥꯝꯕ ꯑꯍꯟꯗꯨꯅ ꯈꯔ ꯀꯩꯅꯣ ꯇꯧꯋꯦꯕꯀꯣ ꯇꯝꯃꯛꯈꯤꯗ꯭ꯔꯦꯕ
ꯑꯥ
ꯑ ꯃꯥꯕꯨꯗꯤ ꯑꯗꯨꯝ ꯂꯩꯔꯦ ꯌꯨꯝꯗ ꯐꯣꯟꯒꯤ ꯃꯇꯦꯡ ꯄꯥꯡꯗꯅ
ꯑꯣ
ꯑꯗꯨꯒ ꯀꯩꯅꯣ ꯍꯧꯖꯤꯛꯀꯤ ꯃꯌꯥꯝꯕ ꯌꯥꯏꯃ ꯗꯨꯝꯗꯤ ꯅꯨꯄꯤꯗꯨꯅ ꯑꯃꯝ ꯆꯦꯟꯒꯗꯧ ꯃꯥꯜꯂꯦ ꯅꯧꯅ ꯂꯩꯅꯔꯗꯤ
ꯑꯣ
ꯑꯈꯣꯏ ꯁꯥꯏꯗ
ꯅꯣꯏ ꯁꯥꯏꯅ ꯑꯇꯣꯝꯕꯤ ꯑꯣꯏꯗꯣꯏꯅꯦꯕ
ꯑꯥ
ꯑꯣ
ꯑꯩ ꯅꯪꯒꯤ ꯍꯤꯡꯒꯣꯜ ꯁꯔꯨꯛ ꯑꯃ ꯈꯥꯛꯇꯕ ꯌꯥꯔꯣꯏꯍꯦ ꯁꯤꯅꯦꯕ ꯑꯩꯅ ꯍꯥꯏꯁꯦ
ꯎꯝ
ꯌꯨꯝꯐꯝ ꯑꯃ ꯄꯤꯗꯨꯗꯤꯀꯣ ꯑꯩꯗꯤꯀꯣ ꯑꯩ ꯂꯥꯛ ꯀꯔꯕꯥꯔ ꯇꯧꯁꯟꯗꯣꯏꯅꯦꯅ ꯑꯗꯥꯏꯗ
ꯑꯦ ꯍꯌꯦꯋꯥꯏ ꯑꯗꯨ ꯌꯦꯡꯉ ꯂꯣꯏꯔꯦꯗ ꯂꯝ ꯂꯥꯞ ꯑꯩꯈꯣꯏꯗꯤꯕꯨ ꯑꯩ ꯐꯥꯎꯗ ꯂꯥꯞꯄꯦꯅ ꯍꯥꯏꯔꯤꯕꯅꯤ ꯍꯥꯏꯗꯤ ꯀꯩꯁꯛ ꯃꯥꯏ ꯍꯥꯏꯁꯦ ꯀꯩꯁꯨ ꯂꯥꯞꯄꯗꯤ ꯅꯠꯇꯦ ꯑꯗꯨ ꯇ
ꯅꯠꯇ ꯁꯦꯡꯃꯥꯏꯗꯅ ꯀ꯭ꯋꯥ ꯏꯊꯦꯟꯐꯧ ꯂꯥꯛꯄꯁꯤꯗꯤ ꯀꯩꯁꯨ ꯅꯠꯇꯦ
ꯎꯝ ꯅꯠꯇꯦ ꯊꯥꯏꯅꯒꯤ ꯋꯥꯈꯜ ꯑꯃ ꯂꯩꯖꯕꯗꯣ